ꯇꯥꯌꯦ ꯇꯥꯌꯦ
ꯃꯈꯣꯟ ꯍꯧꯔꯕ ꯍꯧꯒ
ꯑꯗꯨꯝ ꯈꯔ ꯈꯔ ꯅꯪꯒꯤ ꯐꯣꯟꯁꯦ ꯌꯥꯗꯕ ꯃꯥꯜꯂꯤ ꯍ
ꯑꯩꯒꯤ ꯑꯩꯒꯤ ꯑꯩꯗꯤ ꯀꯃꯥꯏꯅ ꯇꯧꯔꯝꯅꯣ ꯈꯪꯗꯦ ꯍꯥꯏꯕ
ꯅꯪꯒꯤ ꯃꯥꯏꯈ꯭ꯔꯣ ꯐꯣꯟꯗꯣ ꯌꯥꯔꯝꯗꯣꯏ ꯃꯥꯜꯂꯦ
ꯎꯝ ꯀꯩꯅꯣ ꯇꯧꯋꯦꯕ ꯑꯉꯥꯡ ꯈꯪꯒ ꯑꯝꯇ ꯁꯦꯠꯆꯤꯟꯕꯤꯒꯦ ꯇꯧꯔꯤꯅꯦꯍꯌꯦ ꯁꯤꯦ ꯄꯥꯏ ꯁꯤꯦ ꯐꯝꯃꯨꯁꯦ ꯐꯝꯃꯨꯁꯦ ꯐꯝꯃꯨꯁꯦ ꯐꯝꯃꯨ ꯁꯤꯗ ꯁꯤꯗ ꯐꯝꯃꯣ ꯁꯤꯗ ꯊꯝꯃꯣ ꯀꯗꯧꯃꯤꯅꯣ
ꯑꯩꯁꯤꯔꯣ ꯀꯩꯅꯣꯝꯃ ꯁꯨꯝ ꯁꯦꯝꯃꯝꯕꯅꯤ ꯐꯣꯟꯗ
ꯂꯥꯛ ꯀꯥꯎꯁꯤꯤꯁꯂꯥꯛꯑꯣ ꯑꯌꯨꯛꯁꯦ ꯊꯕꯛꯁꯦ ꯍꯦꯛ ꯆꯤꯜꯂꯦꯕ ꯑꯩꯈꯣꯏꯆꯦꯅ ꯆꯥ ꯂꯩꯕꯒꯤ
ꯎꯝ ꯑꯉꯥꯡ ꯂꯩꯕꯁꯤ ꯌꯥꯗꯕꯅꯤꯅꯦ ꯑꯗꯨꯝ ꯆꯤꯟꯕꯅꯤꯅꯦ
ꯀꯥ ꯀꯛꯄ ꯂꯥꯎꯕ ꯈꯣꯄꯗ ꯇꯧꯕ ꯅꯤꯡꯉꯥꯏꯅ ꯇꯧꯋꯦꯕ ꯆꯥꯒꯦ ꯊꯛꯀꯦ ꯑꯗꯨ ꯇꯧꯕ ꯌꯥ ꯃꯆꯤꯟ ꯈꯔ ꯐꯠꯇꯕ ꯍꯥꯏꯇꯥꯔꯦ
ꯎꯝ
ꯑꯃ ꯀꯩꯅꯣ ꯇꯧꯕ ꯃꯌꯨꯡ ꯍꯟꯖꯟꯕ ꯑꯗ ꯈꯪꯍꯧꯁꯨ ꯄꯤꯒꯦ ꯇꯧꯕꯅꯤꯉꯥꯏꯇꯧꯔꯤ ꯃꯣꯏꯗꯤ ꯀꯤꯠꯇ ꯊꯥꯛꯇꯧꯕꯗꯤ ꯌꯥꯔꯕꯖꯥꯅꯤꯗ ꯆꯍꯤꯁꯦ ꯑꯗꯣ ꯀꯤꯠꯇ ꯊꯥꯗꯣꯛꯄꯁꯦ ꯉꯁꯥꯏꯒꯤ ꯑꯉꯥꯡꯁꯦ ꯈꯔ ꯁꯣꯟꯕ ꯑꯉꯥꯡ ꯂꯩꯗꯅ ꯑꯗꯩ ꯀꯤꯠꯁꯤꯁꯨ ꯃꯐꯝ ꯃꯐꯝꯁꯦ ꯃꯑꯣꯡ ꯇꯥꯗꯗꯤ ꯄꯦꯔꯦꯟꯁꯤꯡꯗꯦ ꯊꯝꯅꯤꯡꯗꯦꯕ ꯑꯦ ꯃ ꯄꯜꯂꯝꯗ ꯀꯩꯗ ꯇ ꯊꯝꯃꯤꯅꯦ ꯇꯧꯔꯒ ꯁꯔꯝꯇ ꯑꯉꯥꯡ ꯅꯨꯕꯤ ꯑꯗꯨ ꯀꯔꯅꯗꯤ ꯅꯤꯡꯊꯤ ꯅꯨꯡꯉꯥꯏꯅ ꯇꯧꯕꯤꯗꯕꯁꯨ ꯃꯌꯥꯝ ꯌꯥꯎꯋꯤꯗꯅꯠ ꯃꯁꯥ ꯀꯥ ꯍꯦꯟꯅ ꯂꯦꯡꯕ ꯑꯉꯥꯡꯗꯤ ꯑꯗꯨꯅ ꯀꯇ ꯊꯝꯃꯦ ꯊꯕꯛ ꯀꯥꯕꯤ ꯈꯣꯠꯄꯤ ꯃꯌꯥꯝꯒꯤ ꯗꯤ ꯑꯗꯨꯝ ꯀꯤꯠꯇ ꯊꯝꯕꯁꯤꯅ ꯃꯣꯏꯗꯗꯤ ꯀꯣꯝꯃꯦꯕꯀꯣ ꯑ ꯄꯨꯁꯀꯔ ꯍꯜꯂ ꯒ ꯑꯗꯨꯝ ꯂꯧꯊꯣꯛ ꯂꯧꯁꯤꯟ ꯇꯧꯕꯗ ꯑꯩꯈꯣꯏꯁꯦ ꯍꯧꯗꯤ ꯁꯨꯝ ꯍꯥꯎꯁ ꯋꯥꯏꯐ ꯑꯣꯏꯅ ꯂꯩꯕꯅꯤꯅ ꯃꯣꯏꯗꯨꯝ ꯉꯥꯏꯍꯥꯛ ꯁꯦꯟꯅꯕꯗ ꯀꯩꯁꯨ ꯅꯠꯇꯦꯗꯅ ꯊꯕꯛ ꯀꯥꯕ ꯃꯤꯒꯤꯗꯤ ꯀꯤꯠ ꯁꯦꯟꯇꯔ ꯑꯗꯨꯝ ꯊꯝꯅꯩꯌꯦꯕ
ꯎꯝ ꯑꯗꯣ ꯑꯉꯥꯡꯁꯦ ꯀꯩꯅꯣ ꯇꯧꯒꯗꯝꯕꯅꯦꯕ ꯁ꯭ꯀꯨꯜ ꯗꯥꯏꯔꯦꯛ ꯀꯥꯕꯒꯤ ꯃꯍꯨꯠꯇ ꯁꯨꯝꯕꯁꯦ ꯍꯥꯟꯅ ꯌꯥꯎꯍꯟꯒꯗꯝꯕꯅꯦꯕ
ꯃꯥꯅꯦ ꯌꯥꯎꯔꯝꯒꯗꯕꯅꯦ ꯃꯣꯏ ꯃꯤꯠ ꯅꯥ ꯁꯤꯡꯕꯗꯣ
ꯃꯤ ꯄꯨꯟꯕꯒꯤ ꯈꯣꯠꯄꯒꯤ ꯍꯥꯏꯗꯤ ꯍꯩꯅꯍꯟꯕ ꯍꯥꯏꯇꯥꯔꯦꯞ ꯇꯞꯅ ꯍꯌꯦꯡ ꯁ꯭ꯀꯨꯜ ꯈꯪꯒꯥꯥ ꯀꯥꯕꯗ ꯑꯉꯥꯡꯗꯣ ꯌꯥꯕ ꯌꯥꯎꯋꯤ ꯌꯥꯗꯕ ꯌꯥꯎꯋꯤꯗꯅ ꯑꯗꯨꯒꯤ ꯄ꯭ꯔꯣꯕ꯭ꯂꯦꯝꯗꯨ ꯂꯩꯇꯅꯕ ꯃꯤꯔꯛ ꯇꯤꯟꯕ ꯍꯥꯟꯅ ꯇꯝꯕꯤꯕꯗꯣ
ꯑꯧ ꯃꯥꯅꯦ ꯃꯥꯅꯦ ꯑꯗꯨ ꯑꯗꯨꯅꯦ ꯍꯥꯏꯁꯦ ꯀꯤꯗꯕ ꯉꯁꯥꯏꯒꯤ ꯑꯁ ꯑꯉꯥꯡ ꯀꯅꯥꯒꯨꯝꯕ ꯃꯤ ꯃꯃꯥꯒ ꯁꯨꯝ ꯅꯞꯅ ꯂꯩꯔꯕꯗꯒꯤ ꯃꯃꯥꯗꯒꯤ ꯍꯦꯟꯅ ꯂꯧꯕ ꯌꯥꯗꯕ ꯃꯤ ꯂꯩꯌꯦꯕ
ꯎꯝ ꯃꯅꯨꯡꯝ ꯀꯞꯄ ꯂꯩꯕꯗꯣ ꯑꯗꯨꯅꯦ ꯃꯃꯥꯒ ꯁꯁꯨ ꯀꯥꯃꯤꯟꯅꯕꯒꯤ ꯐꯤꯕꯝꯗꯨ ꯑꯗꯨꯗꯤ ꯐꯔꯛ ꯌꯥꯝ ꯇꯥꯕꯅꯦꯕ
ꯎꯝ ꯁ꯭ꯀꯨꯜ ꯀꯥꯎ ꯌꯥꯗꯕ ꯃꯌꯥꯝ ꯂꯥꯎꯏ ꯃꯤ ꯀꯩꯅꯣ ꯃꯥꯅꯦ
ꯑꯗꯨꯅ ꯑꯩꯁꯨ ꯑꯗꯨꯅꯦ ꯑꯉꯥꯡꯁꯦ ꯈꯔ ꯀꯩ ꯍꯥꯏ ꯀꯩꯅꯣꯗ ꯗꯦ ꯀꯦꯌꯔ ꯍꯥꯏꯒꯗ꯭ꯔꯥ
ꯑꯥ ꯗꯦ ꯀꯌꯥ
ꯑ ꯑꯗꯨꯃꯥꯏꯅ ꯍꯥꯟꯅ ꯃꯥꯡꯖꯧꯅꯅ ꯈꯔ ꯆꯠꯍꯟꯕ ꯑꯃ ꯗꯔꯀꯥꯔ ꯑꯣꯏꯌꯦꯕ
ꯑꯗꯨꯅꯗꯤ ꯀꯦꯌꯔꯒꯨꯝꯕꯗ ꯊꯥꯕꯁꯨ ꯑꯗꯨꯝ ꯀꯥꯟꯅꯩꯌꯦꯕ ꯑꯗꯩꯗꯤ ꯉꯁꯥꯏꯒꯤ ꯃꯈꯨꯠ ꯃꯆꯥ ꯌꯥꯝ ꯂꯦꯡꯉꯦꯕ ꯑꯩꯈꯣꯏꯁꯦ ꯑꯉꯥꯡꯁꯤꯗꯤ ꯑꯗ ꯐꯨꯕꯤꯒꯗ꯭ꯔꯥ ꯀꯥꯏ ꯋꯥꯈꯟꯗ ꯁꯨꯝ ꯈꯟꯕꯗꯣ ꯌꯦꯡꯃꯜꯂꯁꯨ ꯅꯨꯡꯁꯤꯛꯇꯕ ꯌꯥꯎꯋꯏꯗꯅ ꯃꯣꯏꯅꯦ ꯏꯃ ꯃꯅꯨꯡ ꯕ ꯑ ꯁꯨꯝ ꯉꯥꯏꯍꯥꯛꯇ ꯆꯩꯕ ꯈꯣꯠꯄ ꯑꯗꯨꯝ ꯌꯥꯎꯋꯤꯗꯅꯀꯣ ꯑꯗ ꯃꯤꯒꯤ ꯁꯤꯟꯅꯕꯗꯨꯗꯗꯤ ꯂꯥꯎꯈꯠꯄꯤꯕ ꯆꯩꯍꯠꯄꯤꯕ ꯀꯤꯅꯕ ꯊꯕꯛ ꯇꯧꯔꯣ ꯍꯥ ꯅꯀꯤ ꯁꯦꯟꯇꯔꯗ ꯑꯉꯥꯡ ꯁꯥꯊꯤ ꯁꯥꯊꯤꯅ ꯅꯣꯏ ꯃꯥꯗꯔ ꯍꯥꯏꯒꯗ꯭ꯔꯥ ꯃꯥꯗꯔꯅ ꯌꯥꯝ ꯁꯦꯅꯥ ꯇꯥꯟꯟ ꯇꯧꯕ ꯌꯥꯝ ꯌꯥꯎꯕ ꯕꯤꯗꯤꯑꯣ ꯚꯥꯏꯔꯦꯜ ꯆꯠꯂꯤꯕ ꯏꯟꯇꯔꯅꯦꯠꯇ ꯐꯦꯁꯕꯨꯛꯇ ꯁꯣꯁꯦꯜ ꯃꯦꯗꯤꯌꯥꯗ ꯆꯠꯇ꯭ꯔꯅꯦ ꯀꯤꯠ ꯁꯦꯟꯇꯔꯗ ꯊꯅꯕꯅ ꯑꯉꯥꯡ ꯁꯤ ꯃꯥꯏꯅ ꯇꯧꯕꯤꯗꯕ ꯁꯤꯕꯒ ꯌꯥꯎꯕ ꯈꯣꯠꯄꯒ ꯁꯣꯏꯕꯗ ꯌꯥꯝ ꯌꯥꯎꯋꯦꯕ ꯑꯗꯒꯤ ꯅꯨꯡꯁꯥ ꯊꯤꯔꯤꯕ ꯑꯗꯨ ꯑꯗꯨ ꯉꯥꯛꯇꯁꯨ ꯈꯟꯕ ꯌꯥꯗꯦꯀꯣ ꯃꯑꯣꯡ ꯇꯥꯏꯃꯤꯡ ꯌꯦꯡꯕ ꯇꯥꯕꯅꯤ ꯃꯐꯝ ꯑꯩꯈꯣꯏꯅ ꯐꯩ ꯈꯟꯕ ꯃꯐꯝ ꯆꯥꯅ ꯈꯪꯕ ꯑꯗꯨꯝꯕꯗꯨ ꯈꯔꯁꯨ ꯊꯤꯕ ꯇꯥꯕꯅꯤ ꯀꯦꯠ ꯁꯦꯟꯇꯔ ꯑꯣꯏꯔꯁꯨ
ꯎꯝ
ꯑꯗꯨ ꯑꯗꯩ ꯁ꯭ꯀꯨꯜ ꯀꯥꯑꯒ ꯋꯥꯟ ꯁ꯭ꯀꯨꯜꯗꯗꯤ ꯀꯩꯁꯨ ꯄ꯭ꯔꯣꯕ꯭ꯂꯦꯝ ꯑꯣꯏꯗ꯭ꯔꯦꯗꯅꯀꯣ ꯂꯣꯟꯅꯣ ꯇꯧꯅꯣ
ꯑꯉꯥꯡꯗꯣ ꯆꯍꯤ ꯀꯌꯥ ꯁꯨꯔꯒꯦ
ꯑꯅꯤꯒꯥ ꯊꯥ ꯇꯔꯨꯛ ꯇꯔꯦꯠ ꯍꯥꯏꯔꯝꯅꯤ ꯑꯍꯨꯝ ꯁꯨꯗꯣꯔꯑꯝꯃꯅꯤ ꯅꯣꯕꯦꯝꯕꯔꯗ ꯑꯍꯨꯝ ꯐꯥꯗꯣꯏꯅꯦꯕ ꯑꯗꯩ ꯃꯥꯁꯦ ꯃꯈꯨꯠꯁꯨꯀꯟ ꯂꯦꯡꯕ ꯍꯥꯏ ꯇꯥꯔꯦ ꯌꯥꯝ ꯂꯦꯡꯉꯦꯕ ꯆꯍꯤꯁꯦ ꯃꯥꯅ ꯇꯧꯕꯒꯤꯁꯤꯒ ꯆꯥꯟꯅꯗꯕ ꯍꯥꯏ ꯇꯥꯔꯦ ꯁꯤꯁꯤꯡꯃꯖꯣ
ꯂꯦꯡꯒꯟꯕꯁꯨ ꯂꯩ ꯑꯗꯣꯝ ꯃꯤ ꯀꯩꯅꯣ ꯑꯈꯪ ꯑꯍꯩꯁꯤꯡꯅ ꯍꯥꯏꯕꯗꯤ ꯃꯈꯨꯠ ꯂꯦꯡꯕ ꯉꯥꯡꯁꯦ ꯃꯊꯧ ꯌꯥꯝ ꯇꯧꯖꯔꯤꯅꯤ ꯃꯣꯏꯗ ꯊꯤꯡꯕꯤꯔꯨꯅꯨ ꯍꯥꯏꯌꯦ ꯃꯔꯝ ꯌꯥꯝ ꯃꯣꯏꯅꯤ ꯃꯣꯏꯁꯦ ꯍꯌꯦꯡ ꯊꯕꯛ ꯌꯥꯝ ꯁꯨꯅꯤꯡꯗꯣꯏꯅꯦꯅ ꯃꯕꯨꯎꯛ ꯐꯕꯩꯅꯦ ꯍꯥꯏꯌꯦꯕ ꯍꯥꯏꯗꯤ ꯃꯣꯏꯗ ꯌꯥꯝ ꯁꯤꯡꯕꯗꯣ ꯀꯣꯡꯈꯨꯠ ꯃꯁꯥ ꯂꯦꯡꯕꯗ ꯃꯥꯁꯨ ꯇꯧꯔꯤꯅꯦꯕ ꯀꯩꯅꯣꯝ ꯀꯩꯅꯣꯝ ꯑꯃꯃꯨꯛ ꯄꯥꯏ ꯑꯃꯃꯨꯛ ꯄꯥꯏ ꯑꯃꯃꯨꯛ ꯄꯥꯏ ꯇꯧꯔꯤꯗꯣ ꯑꯩꯈꯣꯏꯅꯗꯤ ꯂꯝ ꯍꯦꯜꯂꯦꯅ ꯊꯕ ꯀꯣ ꯍꯥꯏꯗꯤ ꯑꯩꯈꯣꯏꯗ ꯌꯦꯠꯄ ꯅꯠꯇ ꯦꯗꯅ ꯃꯥꯒꯤ ꯊꯕꯛ ꯑꯃ ꯃꯥꯅ ꯇꯧꯖꯔꯤꯅꯦꯕ ꯋꯥꯈꯜꯅ ꯁꯥꯒꯠꯂꯒ ꯀꯩꯅꯣꯝ ꯃꯦꯠꯈꯥꯏꯕ ꯀꯩꯅꯣꯝ ꯇꯠꯊꯠꯄ
ꯇꯧꯔꯤꯅꯦ ꯇꯧꯔꯤꯅꯤ ꯑꯗꯣ ꯑꯩꯈꯣꯏꯅꯗꯤ ꯁꯥꯎꯅꯤꯡꯉꯤꯕ ꯇꯛꯈꯥꯏꯔꯝꯃꯦ ꯈꯣꯠꯀꯥꯏꯔꯝꯃꯦꯗꯅ ꯅꯠꯇ꯭ꯔꯥ ꯑꯗꯣ ꯁꯨꯂ ꯂꯦꯡꯗꯁꯨ ꯑꯉꯥꯡꯁꯤ ꯀꯩꯅꯣꯅꯦ ꯍꯥꯏꯗꯣꯔꯤꯅꯤꯗꯣ ꯀꯔꯤꯝꯇ ꯁꯥꯟꯅꯕ ꯍꯩꯇꯦ ꯀꯔꯤꯝꯇ ꯄꯥꯏꯕ ꯇꯧ ꯍꯩꯇꯦꯅ ꯉꯥꯡꯕꯤꯗꯣꯔꯤꯝꯅꯦꯕ ꯅꯠꯇ꯭ꯔ
ꯎꯝ ꯏꯄꯪ ꯄꯪꯉꯒ ꯃꯔꯝ ꯃꯣꯛꯏꯅꯦꯅ ꯃꯕꯨꯛ ꯐꯩ ꯃꯕꯨꯛ ꯑꯩꯣꯏ ꯍꯥꯏ ꯏ ꯄꯪ ꯄꯪꯉꯒ ꯍꯩ ꯁꯤꯡꯗꯕꯤꯗ ꯂꯩꯕ ꯑꯉꯥꯡꯗꯨꯕꯨ
ꯃꯣꯏꯗꯤ ꯑꯥꯏ ꯀ꯭ꯌꯨ ꯑꯥꯏ ꯀ꯭ꯌꯨ ꯑꯗꯨ ꯑꯗꯥꯥ ꯀꯩꯝ ꯍꯥꯏꯗꯤ ꯑꯩꯗꯤ ꯀꯩꯅꯣ ꯈꯪꯗꯦꯅꯦ ꯑꯉꯥꯡꯒꯤ ꯑ ꯑꯥ
ꯑꯗꯨꯝꯕ ꯋꯥꯡꯕ ꯑꯗꯨꯝꯕ ꯅꯦꯝꯕ ꯀꯥꯏꯅ ꯍꯌꯦꯡ ꯀꯩꯅꯣ ꯇꯒ ꯅꯣꯏꯅ ꯕꯤꯠ
ꯃꯥ ꯇꯅꯤ ꯃꯥ ꯇ ꯃꯥ ꯇ ꯃ
ꯍꯥꯏꯗꯤ ꯑꯥꯏ ꯀ꯭ꯌꯨ ꯏ ꯀꯌꯨꯒꯤ
ꯑꯣ ꯑꯣ ꯏꯗꯨ ꯏꯗꯨ
ꯉꯥꯡꯉꯤꯗꯨꯣ ꯌꯦꯡꯉꯨ ꯄꯦꯞꯄ ꯄꯦꯞꯄ
ꯂꯥꯏꯔꯤꯛꯀ ꯏꯁꯤ ꯌꯨꯝꯗ ꯑꯩꯈꯣꯏꯅ ꯑꯗꯨꯝ ꯑꯗꯨꯝ ꯃꯈꯣꯡ ꯈꯖꯤꯛ ꯈꯖꯤꯛ ꯂꯥꯏꯔꯤꯛꯀ ꯄꯨꯊꯣꯛꯇꯅ ꯌꯦꯛꯍꯟ ꯈꯣꯠꯍꯟꯕ ꯑꯗꯨꯝ ꯌꯥꯔꯛꯑꯕꯅꯤꯗ ꯁꯤꯁꯨ ꯃꯥꯏꯆꯒꯤ ꯃꯇꯥꯡꯁꯦ ꯍꯤꯆꯤꯟ ꯀꯣꯂꯣꯝ ꯐꯖꯅ ꯄꯥꯏꯕ ꯍꯩꯔꯦꯕ
ꯑꯃ ꯆꯪꯉꯦꯕ ꯃꯣꯏꯁꯦ
ꯑꯗꯒꯤ ꯁꯥꯕ ꯊꯛꯄꯁꯨ ꯉꯥꯏꯔꯦꯀꯣ
ꯎꯝ
ꯆꯥꯕ ꯊꯛꯄꯁꯤꯁꯨ ꯈꯔ ꯁꯦꯝꯗꯣꯛꯄ
ꯎꯝ ꯃꯣꯏꯁꯤꯗꯤ ꯍꯩꯅꯍꯟꯒꯗꯕꯅꯦꯕ ꯇꯞꯅ ꯇꯞꯅ ꯑꯐꯕꯗꯣ ꯁꯨꯝ ꯍꯩꯅꯍꯟꯕ ꯁꯨꯝ ꯍꯩꯅꯍꯟꯕ ꯑꯗꯨꯗꯒꯤꯅꯦꯕ ꯃꯣꯏꯅ ꯃꯁꯥꯒꯤ ꯀꯔꯤ ꯀꯔꯤ ꯇꯧꯕ ꯍꯩꯖꯔꯛꯀꯗꯣꯏꯁꯦ
ꯄꯄꯥ ꯃꯈꯥ ꯌꯥꯝ ꯄꯣꯛꯏꯦ ꯑꯦ ꯍꯥꯏꯁꯤꯃꯗꯤ ꯑꯩꯅ ꯈꯪꯉꯤ ꯃꯔꯝꯗꯤ
ꯈꯣꯠꯂꯦ ꯑꯗꯨꯕꯨꯗꯤ ꯑꯉꯥꯡꯁꯦ ꯀꯩꯅꯣ ꯇꯧꯋꯦꯕ ꯀꯤꯍꯟꯕ ꯆꯪꯉꯦꯕ ꯑꯉꯥꯡ ꯒ ꯃꯥꯟꯅꯕ ꯅꯠꯇꯕ
ꯍꯣꯏ ꯃꯃꯥ ꯃꯄꯥ ꯑꯁꯤꯅꯅꯦ ꯑꯗꯨꯛꯀꯤ ꯃꯇꯤꯛ ꯃꯃꯥ ꯃꯄꯥꯁꯤꯅ ꯃꯣꯏꯒꯤ ꯑꯣꯖꯥꯅꯤ ꯍꯥꯏꯗꯨꯅꯤꯅꯦ ꯐꯥꯔꯁ ꯑꯍꯥꯟꯕ ꯑꯣꯖꯥꯁꯦ ꯀꯅꯥꯅꯣ ꯍꯥꯏꯁꯦ ꯑꯗꯨꯅ ꯍꯣꯏ ꯃꯄꯥꯅ ꯃꯄꯥ ꯑꯣꯏꯔꯒꯁꯨꯀꯣ ꯇ ꯐꯣꯔ ꯑꯋꯥꯔꯁꯦ ꯃꯃꯥꯒ ꯂꯣꯏꯅꯗꯣꯏꯅꯤꯗꯅ ꯑꯗꯨꯅ ꯃꯣꯏꯗꯤ ꯉꯁꯥꯏꯒꯤ ꯑꯩꯈꯣꯏꯅ ꯑꯩꯈꯣꯏꯅ ꯁꯦ ꯑꯩꯈꯣꯏꯗꯤ ꯈꯔ ꯍꯥꯏꯕꯅꯤ ꯑꯗꯨꯝ ꯃꯥꯕꯨ ꯁꯦꯟꯅꯕꯩ ꯋꯥꯅꯦꯕ ꯑꯉꯥꯡꯁꯦ ꯃꯃꯥ ꯍꯥꯏꯗꯤ ꯀꯩꯗꯤꯗꯩꯗꯤ ꯄꯨꯣꯔꯥ ꯋꯥ ꯇꯨꯝꯕ ꯆꯥꯕꯒ ꯑꯃꯨꯛ ꯊꯛꯄ ꯈꯣꯠꯄ ꯂꯣꯏꯅ ꯁꯥꯟꯅꯗꯣꯏꯅꯤꯅ ꯃꯈꯣꯏꯗꯒꯤ ꯂꯣꯏꯅ ꯃꯇꯧꯁꯦ ꯇꯝꯗꯣꯏꯅꯦꯕ ꯃꯃꯥꯅ ꯉꯥꯡꯕ ꯈꯨꯗꯤꯡꯃꯛꯁꯦ ꯋꯥꯍꯩ ꯍꯧꯖꯤꯛ ꯃꯃꯥꯅ
ꯇꯝꯃꯤꯅꯤ ꯇꯝꯃꯤꯅꯤ ꯎꯝ ꯎꯝ ꯍꯥꯏꯗꯤꯅꯦ ꯃꯣꯏꯅ ꯈ꯭ꯋꯥꯏꯗꯒꯤ ꯏꯅꯤꯡꯕ ꯍꯥꯏꯕ ꯏꯅꯤꯡꯕꯁꯦ ꯃꯃꯥꯗꯒꯤꯅꯦꯕ ꯑꯗꯨ ꯄ꯭ꯂꯁ ꯃꯣꯏꯅ ꯈ꯭ꯋꯥꯏꯗꯒꯤ ꯄꯥꯝꯖꯕ ꯅꯛꯅ ꯂꯣꯏꯅꯅꯤꯡꯕꯁꯨ ꯃꯃꯥꯅꯦꯕ ꯃꯤ ꯑꯇꯣꯞꯄꯅ ꯊꯦꯝꯕ ꯑꯝꯇ ꯌꯥꯔꯣꯏꯕ ꯑꯗꯨꯅ ꯃꯃꯥꯅ ꯍꯥꯏꯕ ꯂꯣꯏ ꯌꯥꯕ ꯃꯃꯥꯅ ꯄꯥꯝꯖꯕ ꯄꯥꯝꯖꯕ ꯃꯥꯅ ꯍꯥꯏꯔꯛꯄꯗꯨꯅꯦꯕ ꯃꯣꯏꯅ ꯇꯧꯗꯣꯏꯁꯦ ꯑꯗꯨꯗꯨꯅ ꯑꯉꯥꯡꯁꯤꯅ ꯇꯨꯝꯕ ꯃꯇꯝꯗ ꯍꯥꯏꯇꯥꯔꯦꯅꯦ ꯇꯨꯝꯕ ꯆꯪꯃꯤꯟꯅꯕꯗꯣ ꯃꯃꯥ ꯇꯨꯝ ꯑꯁꯤꯒ ꯍꯥꯏꯔꯒ ꯆꯪꯃꯤꯟꯅꯕꯗꯨꯗꯀꯣ ꯑꯗꯨ ꯇꯧꯕ ꯑꯗꯥ ꯇꯧꯕ ꯄꯣ ꯀꯥꯏꯅ ꯋꯥꯔꯤꯁꯦ ꯁꯨꯝ ꯍꯥ ꯑꯗꯨꯅꯦ ꯑꯉꯥꯡꯁꯤ ꯏꯜꯂꯦꯕ ꯑꯗꯨꯝ ꯑꯇꯣꯞꯄ ꯐꯅ ꯍꯥꯏꯕꯗꯤ ꯂꯣꯏꯕꯀꯣ ꯑꯗꯨꯅꯤꯗ ꯑꯇꯣꯞꯄꯅ ꯍꯥꯏꯕ꯭ꯔ ꯏꯜꯂꯣꯏ ꯑꯉꯥꯡꯅ ꯃꯃꯥꯅ ꯍꯥꯏꯔꯒꯗꯤ ꯏꯜꯂꯤ ꯃꯃꯥꯅ ꯍꯥꯏꯕ ꯏꯟꯕꯅꯤꯅ ꯀꯩꯗꯧꯔꯦ
ꯑꯄꯤꯛꯄ ꯃꯥꯗꯤ ꯇꯣꯛꯈ꯭ꯔꯗ꯭ꯔ ꯑꯩꯈꯣꯏꯕꯨꯥꯎꯇ ꯏꯃꯥꯅ ꯈꯤꯇꯪ ꯉꯥꯡꯉꯛꯄꯗ ꯏꯁꯥ ꯍꯥꯏꯕꯗ ꯑꯗꯨꯝ ꯇꯧꯔꯤꯗꯨꯅꯤ ꯎꯝ
ꯗꯔꯀꯥꯔ ꯑꯣꯏ ꯄꯦꯔꯦꯟꯁ ꯑꯗꯨꯅ ꯍꯧꯖꯤꯛꯀꯥꯟꯁꯦ ꯄꯦꯔꯦꯟꯁꯁꯦ ꯀꯥꯎꯟꯁꯂꯤꯡ ꯇꯧꯕ ꯍꯥꯟꯅ ꯃꯊꯧ ꯇꯥꯔꯤꯁꯦ
ꯑꯗꯒꯤꯗꯤ ꯂꯥꯏꯔꯤꯛ ꯇꯥꯛꯄ ꯈꯪꯗꯦ ꯑꯉꯥꯡ ꯃꯆꯥ ꯑꯄꯤꯛꯄꯗꯗꯤ ꯃꯃꯥꯅ ꯑꯗꯨꯝ ꯇꯥꯛꯄꯗ ꯑꯗꯨꯝ ꯃꯣꯏꯗꯤ ꯌꯥꯎꯁꯟꯕꯁꯦ ꯊꯨꯏꯑꯕ ꯐꯝꯅ ꯐꯝꯅ ꯁꯤꯅ ꯀꯔꯤꯅꯣ ꯏꯃꯥꯟꯅꯕꯤ ꯑꯃ ꯂꯩꯌꯦ ꯀꯩꯅꯣꯗ ꯀꯩꯅꯣꯗꯒꯤ ꯄꯨꯊꯤꯕꯗ ꯈꯨꯔꯥꯏꯕꯨꯗꯤ ꯍꯧꯗꯤ ꯃꯌꯨꯝ ꯄꯥꯟꯕ ꯑꯣꯝ ꯂꯩꯀꯥꯏꯗꯒꯤꯀꯣ ꯉꯅꯕ ꯂ ꯃꯤꯈꯣꯏ ꯃꯥꯁꯦ ꯑꯪꯒ꯭ꯔꯋꯥꯇꯤꯒꯤ ꯀꯩꯅꯣꯝ ꯑꯣꯏ ꯈꯪꯗꯦ ꯑꯣꯏꯕ꯭ꯔꯥ ꯀꯩꯅꯣꯝ ꯂꯩ ꯃꯥ ꯐꯦꯁꯕꯨꯛꯇꯅꯦ ꯃꯥ ꯑꯩꯅ ꯊꯥꯒꯠꯂꯛꯄꯁꯨ ꯌꯥꯎꯋꯦꯕꯀꯣ ꯋꯥꯆꯞꯇ ꯕꯤꯗꯤꯑꯣ ꯃꯥꯅ ꯇꯧꯕꯗ ꯑꯩꯅ ꯁꯨꯝ ꯌꯥꯝꯅ ꯄꯥꯝꯖꯕ ꯑꯃ ꯌꯥꯎꯕ ꯍꯥꯏꯇꯥꯔꯦ ꯃꯇꯆꯥ ꯂꯣꯏꯅꯕꯒꯤ ꯃꯑꯣꯡꯁꯦ
ꯎꯝ
ꯐꯖꯅ ꯍꯦꯛꯇ ꯅꯤꯌꯣꯝ ꯆꯨꯝꯅ ꯇꯧꯋꯦꯕ ꯃꯁꯁꯤꯗ ꯃꯥꯅꯒ ꯂꯥꯏꯔꯤꯛ ꯇꯥꯛꯄ ꯈꯨꯣꯇꯥꯞ ꯑꯗꯒꯤꯗꯤ ꯑꯉꯥꯡꯗꯨꯗꯒ ꯂꯣꯏꯅꯕ ꯈꯨꯠꯂꯣꯏꯅ ꯑꯩꯅ ꯈꯜꯂꯤꯦꯅꯦ ꯏꯁ ꯁꯤꯗꯕꯨ ꯑꯉꯥꯡꯁꯤꯒ ꯃꯃꯥꯁꯤꯒꯒꯤ ꯃꯔꯤꯁꯤ ꯀꯃꯥꯏꯅ ꯐꯔꯣꯏꯗꯣꯏꯅꯣ ꯈꯜꯂꯦꯕ ꯑꯩꯈꯣꯏꯅꯐꯥꯎ ꯇꯝꯖꯅꯤꯡꯉꯥꯏ ꯑꯣꯏꯌꯦꯕ ꯑꯩꯈꯣꯏꯁꯨ ꯍꯌꯦꯡꯋꯥꯏ ꯇꯨꯡꯗ ꯌꯨꯝ ꯀꯩ ꯄꯥꯜꯂ ꯑꯃ ꯑꯗꯨꯝ ꯆꯥꯏꯁꯨ ꯌꯥꯎꯔꯛꯑꯒꯗꯤ ꯑꯦ ꯃꯣꯏꯅ ꯁꯨꯃꯥꯏꯅ ꯇꯧꯈꯤꯕꯗꯣ ꯍꯥꯏꯕ ꯑꯃ ꯅꯣꯂꯦꯖ ꯑꯃ ꯑꯣꯏꯍꯧꯋꯦꯕ ꯑꯩꯈꯣꯏꯒꯤ ꯑꯣꯏꯕ ꯋꯦꯗ ꯇꯧꯕ ꯍꯥꯏꯕ ꯑꯃ ꯏꯁꯥꯒꯤ ꯍꯥꯏꯕꯃ ꯂꯩꯖꯩ ꯑꯗꯨꯕꯨ ꯑꯦ ꯁꯨꯃꯥꯏꯅ ꯇꯧꯔꯗꯤ ꯑꯉꯥꯡꯁꯦ ꯁꯨꯃꯥꯏꯅ ꯌꯥꯎ ꯑꯣꯖꯥꯅꯤ ꯍꯥꯏꯕ ꯑꯃ ꯑꯩꯈꯣꯏꯅ ꯅꯣꯂꯦꯖ ꯑꯃ ꯐꯪꯍꯧꯕꯗꯣ ꯑꯗꯨꯒꯤ ꯈꯪꯉꯧꯕ ꯋꯥꯅꯤꯗ ꯍꯗ ꯑꯩꯈꯣꯏꯁꯨꯀꯣ ꯑꯗ ꯃꯆꯥꯁꯤꯗꯒ ꯂꯣꯏꯅꯕꯒꯤ ꯃꯥꯥꯟꯅꯂꯒ ꯐꯝꯃꯒ ꯐꯃꯨꯡꯗꯒ ꯂꯥꯏꯔꯤꯛ ꯇꯥꯛꯄꯁꯦ ꯋꯥꯍꯩꯒꯁꯦ ꯐꯖ ꯐꯖꯕ ꯉꯥꯡꯉꯒ ꯏꯆꯥꯊꯣꯏꯕꯒ ꯇꯧꯋ ꯑꯩꯈꯣꯏꯒꯤ ꯁꯦ ꯌꯥꯝ ꯅꯨꯡꯁꯤꯕ ꯃꯃꯥ ꯃꯆꯥꯒꯤ ꯃꯔꯤꯗ ꯌꯥꯝ ꯅꯨꯡꯁꯤꯕ ꯑꯃ ꯆꯤꯡꯁꯤꯜꯂꯒ
ꯍꯣꯏ ꯃꯣꯏ ꯑꯅꯤꯒꯤ ꯕꯣꯟꯗꯤꯡ ꯑꯃ ꯁꯥꯒꯠꯄ ꯑꯃ ꯆꯪꯉꯦꯕ ꯎꯝ
ꯊꯥꯒꯠꯂꯒ ꯂꯥꯏꯔꯤꯛꯇꯨ ꯆꯨꯝꯅꯕꯨ ꯍꯥꯏꯔꯁꯨ ꯑꯗꯒꯤ ꯑꯣꯟꯅ ꯇꯅꯅꯕꯕꯨ ꯍꯥꯏꯔꯛꯑꯁꯨ ꯁꯤ ꯍꯥꯏꯒꯗꯕꯅꯤ ꯁꯤ ꯇꯧꯀꯣ ꯑꯗꯨ ꯍꯥꯏꯔꯒ ꯃꯆꯥꯗꯒ ꯍꯥꯏꯍꯜꯂꯒ ꯐꯥꯗꯣꯛꯍꯟꯗꯅ ꯑꯗꯒꯤꯗꯤ ꯈꯪꯗꯦꯁꯦ ꯑꯩꯅ ꯌꯥꯝ ꯄꯥꯝꯖꯕ ꯃꯑꯣꯡꯁꯨ ꯃꯥꯅ ꯇꯧꯊꯣꯔꯛꯄ ꯍꯥꯏꯇꯥꯥꯔꯦ ꯌꯦꯡꯕꯗ ꯅꯨꯡꯉꯥꯏꯕꯗꯣ ꯑꯗꯨꯃꯥꯏꯅ ꯑꯣꯏꯌꯦ ꯑꯗꯨꯅ ꯃꯥꯗꯤ ꯌꯥꯝꯅ ꯑꯗꯨꯛꯀꯤ ꯃꯇꯤꯛ ꯃꯆꯥ ꯂꯣꯏꯅꯕꯁꯦ ꯑꯩꯅ ꯑꯩꯅ ꯍꯥꯏꯁꯤꯗꯤ ꯏꯃꯥꯟꯅꯕꯤ ꯑꯇꯩꯁꯤꯡꯗꯤ ꯍꯣꯏ ꯎꯗꯕꯨꯗꯤ ꯎꯗꯦ ꯑꯗꯨꯔꯒ ꯁꯨꯝ ꯃꯥꯅ ꯇꯧꯔꯛꯄ ꯃꯑꯣꯡꯗ ꯃꯥꯅ ꯁꯨꯝ ꯊꯥꯒꯠꯂꯛꯄ ꯈꯣꯠꯂꯛꯄꯗꯣ ꯌꯥꯝ ꯅꯨꯡ ꯁꯤꯕ ꯍꯥꯏꯇꯥꯥꯔꯦꯅꯦ ꯃꯃꯥ ꯃꯆꯥ ꯂꯣꯏꯅꯕꯒꯤ ꯈꯨ ꯂꯣꯏꯅꯗꯣ
ꯑꯦ ꯃꯁꯤ ꯑꯉꯥꯡꯁꯦ ꯀꯩꯗꯧꯅꯣ ꯑꯝꯇ ꯉꯥꯏꯈꯣꯀꯣ ꯑꯩ ꯑꯃꯨꯛ ꯇꯧꯔꯛꯀꯦ ꯊꯝꯒꯦ ꯑꯝꯇ ꯑꯁꯤ ꯀꯔꯤꯅꯣ ꯃꯥ ꯐꯥꯏꯁꯦ ꯀꯩꯅꯣꯝ ꯐꯥꯈ꯭ꯔꯦ ꯃꯨꯝꯕꯤ ꯉꯏꯈꯣ ꯉꯥꯏꯈꯣ ꯁꯤ ꯂꯥꯎ